ꯇꯥꯔꯦ ꯇꯥꯔꯦ
ꯍꯜꯂꯣ ꯇꯥꯔꯕꯣ
ꯕꯔꯗꯔ ꯇꯥꯔꯦ ꯕꯔꯗꯔ
ꯇ ꯇ ꯇ ꯆꯠꯂꯦ ꯆꯠꯂꯦ
ꯀꯩꯅꯣ ꯅꯦꯠꯋꯥꯛꯅ ꯅꯠꯇꯕ꯭ꯔꯣ
ꯅꯦꯠ ꯈꯪꯗꯦ ꯑꯗꯨꯝ ꯍꯥꯏꯗꯤ ꯑꯩꯈꯣꯏꯅ ꯁꯥꯟꯅꯔꯤꯕ ꯄ꯭ꯂꯦꯠꯐꯣꯝꯁꯤꯅ ꯀꯩꯅꯣ ꯇꯧꯔꯝꯕꯁꯨ
ꯎꯝ
ꯑꯗꯨꯗ
ꯃꯥꯅꯦ ꯃꯥꯅꯦ
ꯋꯥꯔꯤ ꯁꯥꯟꯐꯝ ꯊꯣꯛꯄꯒ ꯁꯥꯟꯅꯅꯤ ꯀꯥꯟ ꯄꯣꯟꯇꯦ ꯑꯩꯈꯣꯏ ꯀꯩꯅꯣ ꯇꯥꯗ꯭ꯔꯣ ꯕꯦꯛꯒ꯭ꯔꯥꯎꯟ ꯃꯈꯣꯟ ꯕꯦꯛꯒ꯭ꯔꯥꯎꯟ ꯃꯈꯣꯟꯗꯣ ꯑꯣ ꯃꯊꯦꯜꯒꯤꯖꯦ ꯏꯔꯣ ꯉꯁꯥꯏꯒꯤ ꯌꯦꯟꯖꯥꯡ ꯃꯥꯏꯔꯦꯟꯊꯣꯡ ꯂꯩꯔꯝꯃꯦ ꯑꯗꯨꯗꯣ ꯑꯃꯨꯒ ꯑꯩꯈꯣꯏꯒꯤ ꯄꯨꯈ꯭ꯔꯤꯗ ꯄꯥꯟꯕ ꯌꯦꯅꯥꯒꯗꯣ ꯏꯔꯣꯜꯂꯦ ꯖꯥꯁꯤꯟ ꯇꯥꯕ꯭ꯔꯣ
ꯇꯥꯏꯌꯦ ꯇꯥꯏꯌꯦ ꯑꯗꯨꯗꯤ ꯍ ꯍꯧꯖꯤꯜꯂꯦ
ꯎꯝꯜꯂ ꯑꯁ ꯍꯣꯏꯣꯏ ꯍꯥꯎꯋꯦ ꯍꯥꯏꯇꯥꯔꯦꯅ
ꯃꯥꯅꯦ
ꯑꯩꯗꯤ ꯑꯩꯗꯤ ꯀꯩꯅꯣ ꯑ ꯀꯥꯡꯁꯣꯏꯒꯨꯝꯕꯗꯩꯗꯤ ꯌꯦꯟ ꯊꯣꯡꯕ ꯁꯥ ꯉꯥꯅ ꯍꯥꯎꯍꯦꯜꯂꯦ ꯑꯗꯨꯗꯤ
ꯃꯥꯅꯦ ꯃꯥꯅꯦ ꯑꯃ ꯀꯩꯅꯣꯝ ꯂꯩꯗꯥꯏꯅꯦ ꯑꯩꯗꯤ ꯁꯥ ꯉꯥ ꯆꯥꯗꯦ ꯍꯥꯏ ꯆꯤꯛꯀꯟꯒꯨꯝꯕ ꯉꯥ ꯐꯤꯁꯀꯨꯝꯕ ꯆꯥꯏ
ꯃꯥꯅꯦ ꯑꯗꯨꯝ ꯑꯩ ꯍꯥꯏꯗꯤ ꯑꯩ ꯍꯥꯏꯅꯤꯡꯉꯤꯖꯦ ꯑꯩ ꯄꯨꯟꯖꯤ ꯌꯥꯝ ꯆꯝꯖꯕꯅꯦ ꯍꯥꯏꯇꯥꯔꯦ
ꯃꯅꯦ ꯅꯪꯁꯦ ꯅꯪꯁꯦ ꯆꯤꯀꯟ ꯆꯤꯛꯀꯟ ꯆꯥꯗꯦ ꯅꯠꯇ꯭ꯔꯥ ꯌꯦꯟꯒꯨꯝꯕ ꯆꯥꯖꯕꯩ ꯋꯥꯅꯦꯕꯥ
ꯃꯈꯣꯟ ꯇꯥꯗ꯭ꯔꯣ ꯆꯤꯔꯤꯛ ꯕꯦꯛꯒ꯭ꯔꯥꯎꯟꯒꯤ
ꯑꯩꯒꯤꯁꯤꯅꯦ ꯅ ꯍꯧꯕꯅꯤ ꯈꯪꯗꯦ ꯑꯩꯒꯤꯁꯨ ꯑꯣꯏꯅ ꯇꯥꯖꯩꯌꯦ ꯑꯩꯁꯦ
ꯏꯁ ꯏꯁ ꯏꯁ
ꯑꯩ ꯍꯅꯤꯉꯤꯁꯦ ꯑꯩꯁꯨ ꯅꯦꯆꯔꯅ ꯊꯜꯂꯕ ꯃꯐꯝ ꯑꯝꯗ ꯂꯩꯁꯤꯅꯤ
ꯉꯁꯤꯕꯣ
ꯀꯩ ꯌꯨꯝꯗꯅꯤꯗ ꯃꯊꯛꯇ ꯑꯩꯅ ꯑꯦ ꯅ ꯑꯩꯈꯣꯏ ꯀꯣꯏꯕꯗꯨ ꯈꯪꯉꯤ ꯅꯠꯇ꯭ꯔꯣ ꯍꯣꯏ ꯑꯇꯣꯞꯄ ꯁꯥꯏꯠꯇꯕꯨꯗꯤ ꯌꯨꯝ ꯅꯨꯡ ꯃꯌꯥꯝ ꯁꯥꯖꯤꯟꯅꯔꯁꯨ ꯑꯩꯈꯣꯏꯁꯦ ꯑꯗꯨꯝ ꯀꯩꯅꯣꯅꯤꯅ ꯈꯔ ꯍꯥꯏꯊꯕ ꯃꯐꯝꯗ ꯂꯩꯕꯅꯤꯅ
ꯕꯦꯛꯒ꯭ꯔꯥꯎꯟꯗꯒꯤ ꯑꯗꯨꯕ ꯅꯨꯡꯁꯤ ꯅꯨꯡꯁꯤꯕ ꯈꯣꯟꯖꯦꯜ ꯍꯥꯏꯗꯤ ꯇꯥꯔꯨꯗ꯭ꯔꯕ ꯃꯇꯝ ꯀꯨꯏꯅ ꯇꯥꯔꯨꯗ꯭ꯔꯕ ꯇꯥꯒꯦ ꯐꯪꯉꯨꯗ꯭ꯔꯕ ꯃꯈꯣꯜꯅꯤ ꯅꯠꯇ꯭ꯔꯥ ꯇꯥꯕ꯭ꯔꯣ ꯇꯥꯕ꯭ꯔꯣ ꯅꯪꯒꯤꯗꯣ ꯑꯃꯨꯛ ꯇꯥꯒꯤꯗ꯭ꯔꯦ
ꯑ ꯑꯩꯁ ꯀ꯭ꯔꯤꯝ ꯂꯐ ꯊꯝꯕꯩꯁꯦ ꯑꯣꯐ ꯍꯦꯛꯇ ꯂꯩꯔꯝꯕ
ꯉꯥꯎꯁꯟꯅꯔꯦ ꯌꯥꯝꯅ
ꯀꯔꯤꯑꯕ ꯑꯩꯅ ꯑꯃ ꯃꯅꯤꯄꯨꯔꯤ ꯍꯥꯏꯗꯤ ꯀꯩꯅꯣꯗ ꯁꯨꯝ ꯒꯨꯒꯜ ꯀꯩꯀꯥꯗ ꯊꯤꯕ ꯃꯇꯝꯗ ꯃꯅꯤꯄꯨꯔꯤꯒꯤ ꯁꯨꯝ ꯀꯤꯕꯣꯔꯠ ꯀꯩꯀꯥ ꯅꯝꯕꯗꯣ
ꯎꯝ
ꯑꯗꯨꯗ ꯀꯩꯅꯣꯁꯦ ꯍꯥꯏꯗꯤ ꯑꯄꯨꯟ ꯑꯃ ꯈ꯭ꯋꯥꯏ ꯃꯈꯥꯗ ꯑꯃ ꯕ꯭ꯂꯦꯛ ꯀꯩꯅꯣ ꯑꯃ ꯆꯤꯡꯕꯗꯣ ꯈꯪꯕ꯭ꯔꯥ ꯂꯥꯏꯟ ꯑꯃ ꯑ ꯑꯗꯨꯒꯤꯗꯨ ꯍꯥꯏꯗꯤ ꯀꯤꯕꯣꯔꯠꯇ ꯊꯣꯛꯇꯦ ꯍꯥꯏꯕ
ꯎꯝ ꯊꯣꯛꯇꯦ ꯊꯣꯛꯇꯦ
ꯑꯗꯨ ꯌꯥꯝ ꯅꯨꯡꯉꯥꯏꯇꯖꯥꯅꯦ
ꯀ꯭ꯔꯤꯛ ꯀꯥꯏꯅꯒ ꯍꯥꯏꯕꯗ ꯁꯤꯖꯤꯟꯅꯕꯗꯣ
ꯔꯤ ꯑꯗꯨꯗꯗꯤ ꯄ꯭ꯔꯤꯒ ꯍꯥꯏꯕꯗꯣꯀꯣ ꯑꯁ ꯑꯔꯣꯏꯕꯤ ꯂꯨꯔꯅꯤꯍꯦ ꯈꯣꯏꯅ ꯍꯥꯏꯖꯂꯩꯖꯦ
ꯎꯝ
ꯏꯍ
ꯎꯍꯝ ꯍꯝ
ꯑ ꯉꯁꯤ ꯕꯣꯏ ꯄꯨꯡ ꯀꯌꯥꯗꯨꯅꯣ ꯂꯩ ꯃꯥꯄꯜ ꯃꯈꯥꯏꯗꯩ ꯂꯩꯗ ꯏꯅꯦ
ꯃꯇꯝ ꯀꯩ ꯀꯩ ꯀꯩ ꯂꯝ ꯂꯩꯌꯦꯦ ꯉꯁꯤ ꯕꯣꯜꯅ
ꯏꯪꯂꯦꯟꯒ ꯑꯃ ꯑꯗꯨꯒ ꯎꯟ ꯀꯩꯅꯣꯗꯣ ꯎꯟ ꯀꯩꯕ ꯄꯣꯔꯇꯨꯒꯜ ꯗ꯭ꯔꯣ ꯄꯤꯔꯝꯕ ꯀꯣꯡꯒꯣꯗ ꯀꯨꯪꯕꯔꯥ
ꯑꯣ ꯗꯗꯤ ꯌꯥ ꯀꯣꯣꯡ ꯀꯗꯣ
ꯀꯣꯪꯀꯣꯗꯣ ꯑꯗꯨꯒ ꯂꯩꯕꯅꯦ ꯑꯦꯡꯂꯥꯟꯗ ꯀꯥ
ꯗꯤꯌꯥꯒꯨꯝꯒꯁꯨ ꯃꯇꯧ ꯃꯥꯟꯅ ꯑꯗꯨꯝ ꯆꯪꯈ꯭ꯔꯦꯅꯦꯅꯥꯀꯣ
ꯆꯪꯈ꯭ꯔꯦ ꯉꯁꯤ ꯈꯠꯇꯣꯔꯛꯑꯅ
ꯃꯥꯅꯦ ꯉꯁꯤ ꯑꯁ ꯉꯔꯥꯡ ꯀꯩꯍꯥꯏꯕ ꯑꯩꯅꯥ ꯃꯤꯠꯄꯈꯠꯞꯁꯤꯗꯤ ꯑꯃꯥ ꯍꯨꯗꯦ ꯑ ꯍꯩꯕꯗꯣ ꯑꯃꯗꯨꯅ ꯍꯦꯜꯂꯤꯗꯅ ꯀꯩꯅꯣꯗꯒꯤ ꯅꯣꯔꯦꯗꯒꯤ
ꯑꯥ ꯑꯗꯨꯝ ꯍꯥꯏꯗꯤ ꯕꯣꯜ ꯑꯗꯨꯝ ꯄꯥꯏꯌꯦ ꯐꯖꯅ ꯑꯗꯣ ꯀꯩꯁꯨ ꯌꯥꯝ ꯍꯩꯕ ꯍꯦꯟꯕꯩꯕꯨ ꯍꯦꯟꯕꯩꯕꯨꯗꯤ ꯅꯠꯇꯦꯗ ꯑꯗꯣ ꯑꯗꯨꯝ ꯍꯥꯏꯗꯤ ꯅꯣꯞꯇꯦꯕ
ꯃꯥꯅꯦ ꯃꯣꯏꯁꯨ ꯂꯛ ꯂꯩꯖꯗꯕꯩꯅꯤꯗ ꯀꯦ ꯍꯥꯏꯗꯤ ꯕꯣꯜ ꯇꯁ ꯐꯖꯕ ꯃꯑꯣꯡ ꯇꯥꯕꯕꯨꯗꯤ ꯃꯣꯏꯅ ꯍꯦꯟꯕꯩ ꯇꯥꯏꯞꯇꯧꯑꯥꯕꯁꯤ ꯃꯤ ꯌꯦꯡꯕ ꯑꯩꯅ ꯄꯥꯈꯠ ꯄꯥꯁꯤꯗꯤꯕꯣ ꯄꯣꯂꯗ꯭ꯔꯅ
ꯅ ꯅꯪ ꯄꯩꯁꯥ ꯊꯥꯁꯤ ꯄꯥꯈꯠꯇ ꯍꯥꯏꯁꯦ ꯑꯣ ꯑꯣ ꯅ ꯅꯔꯦ ꯀꯍꯥꯅꯤꯑꯣꯗꯅ ꯅꯪꯅ
ꯍꯣꯏ ꯉꯔꯥꯡꯁꯦ ꯍꯥꯏꯗꯤ ꯇꯤꯝ ꯇꯥꯟꯅꯔꯤꯕ ꯇꯤꯝꯗꯨ ꯌꯦꯡꯅꯕꯗꯣ ꯃꯥꯅ ꯍꯦꯟꯅ ꯀꯥꯍꯟꯅꯤꯡꯕꯗꯣ
ꯀ ꯀ ꯀꯨꯏꯔꯦꯒꯥ ꯀꯨꯏꯔꯒꯥ ꯃꯥꯖꯨ ꯈꯔꯇꯧꯔꯥꯅꯤ
ꯀꯥꯊꯣꯔꯛꯑꯅꯤ ꯃꯥꯏ ꯃꯣꯏꯒꯤ ꯑꯃ ꯍꯥꯏꯗꯤ ꯏꯁ ꯑꯃ ꯕꯥꯏꯛꯀꯤꯡ ꯇꯧꯔꯀꯥꯟꯗ ꯃꯣꯏꯗ ꯏꯅꯔꯖꯤ ꯑꯃꯥꯎ ꯂꯥꯛꯄꯩ ꯇꯥꯏꯞꯇꯒ ꯏꯁ ꯌꯥꯝ ꯊꯧꯅꯥ ꯐꯒꯠꯂꯛꯄꯩ ꯍꯦꯛ ꯇꯧꯕꯗꯣ
ꯑꯥ ꯑꯥ ꯅꯨꯡꯉꯥꯏꯕꯅꯦ ꯑꯗꯣ ꯀꯩꯅꯣ ꯃꯣꯏꯁꯦ ꯉꯔꯥꯡ ꯇ ꯁꯦꯂꯦꯕ꯭ꯔꯦꯁꯟ ꯇꯧꯕ ꯃꯣꯏꯒ
ꯉꯔꯥꯡ ꯁꯦꯂꯦꯕ꯭ꯔꯦꯁꯟ ꯑꯥ ꯑꯩꯗꯣ ꯂꯣꯏ ꯀꯩꯅꯣ ꯍꯦꯛ ꯂꯣꯏꯕꯒ ꯑꯗꯨꯝ ꯍꯔꯥꯎꯃꯟꯗꯅ ꯑꯗꯨꯝ ꯀꯩꯅ ꯇꯧꯊꯣꯛ ꯑꯥ ꯇꯨꯝꯊꯣꯑꯦ
ꯑꯣ ꯅꯪꯅꯥꯟꯐꯣꯟ ꯇꯧꯔ ꯇꯧꯔꯝꯕꯗꯥꯏꯅꯦ
ꯍꯣꯏ ꯍꯦꯛ ꯂꯣꯏꯕꯒꯅꯤ ꯇꯧꯔꯛꯑꯩꯗꯣ
ꯑꯥ ꯑꯗꯨꯒꯤ ꯂꯣꯏꯔꯦ ꯑꯗꯨꯒ ꯑꯁ ꯈꯪꯗ꯭ꯔꯦ ꯑꯗꯨ ꯑꯇꯩꯗꯤ ꯌꯦꯡ ꯍꯧꯗ꯭ꯔꯦꯗꯤ
ꯂꯣꯏꯔꯝꯗꯥꯏ ꯑꯗꯨꯗ ꯀꯣꯟꯅꯔ ꯑꯃꯨꯛ ꯇꯥꯁꯜꯂꯛꯄꯅꯤ ꯃꯊꯥ ꯂꯣꯏꯕꯤ ꯁꯥꯕꯅꯤ ꯃ ꯑꯩ
ꯂꯥꯁ ꯁꯦꯀꯦꯟ ꯍꯦꯜꯂꯅ ꯑꯩꯅ ꯂꯣꯏꯁꯤꯟꯖꯔꯑꯁꯤ ꯀꯣꯟꯅꯨꯄꯤꯁꯦ ꯀꯩꯒꯤꯅꯣꯁꯤ ꯅ ꯃꯊꯥꯔꯏ ꯁꯥꯒꯠꯂꯛꯏꯁꯦ
ꯑꯩꯗꯤ ꯀꯩꯅꯣꯗꯤ ꯌꯦꯡ ꯐꯪꯗ꯭ꯔꯦ ꯐꯥꯟ ꯐ꯭ꯔꯥꯟꯁꯇꯣꯝꯗꯤ ꯄꯨꯡꯗꯣ ꯃꯣꯏꯅ ꯈꯤꯇꯪ ꯁꯦꯝꯒꯠꯇꯣꯛꯄꯤꯗꯤ ꯐꯗꯧꯅꯦꯕ
ꯃꯥꯅꯦ ꯑꯁ ꯀꯥꯏꯗꯒꯤ ꯃꯤ ꯅꯣꯡꯉꯥꯜꯂꯝꯗꯥꯏꯗ ꯍꯦꯛ ꯊꯝꯖꯤꯜꯂꯦꯕꯦꯔꯥ ꯀꯥꯏ ꯇꯨꯝꯕ ꯅꯨꯡꯉꯥꯏꯕ ꯇꯥꯏꯃꯤꯡꯅꯦ ꯍꯥꯏꯕ
ꯉꯥꯏꯕꯗ ꯉꯝꯝꯕꯗꯤ ꯉꯝꯅꯤꯀꯣ ꯑꯗꯨꯑꯣꯏꯁꯨ ꯁꯨꯝ ꯑꯩꯁꯦ ꯍꯇꯥꯥꯛꯈ꯭ꯔꯒ ꯇꯨꯝꯕ ꯍꯧꯔꯛꯑꯕꯅꯤꯅ ꯊꯨꯒꯥꯏꯅꯤꯡꯗ꯭ꯔꯕ ꯑꯩꯁꯨ
ꯃꯥꯅꯦ ꯃꯥꯅꯦ ꯄꯨꯡꯕꯔꯣ ꯑꯃꯗ ꯇꯨꯝꯕꯁꯤꯦ ꯉꯟꯇꯥ ꯇꯨꯝꯕ ꯆꯤꯡꯈꯠꯂꯛꯑꯕꯅꯤ ꯅꯠꯇ꯭ꯔꯥ
ꯑꯁ ꯐꯆꯗꯤꯦ ꯆꯤꯡꯉꯤꯅꯤ ꯀꯩꯅꯣ ꯑꯩꯒꯤ ꯑꯣꯏꯅꯗꯤ
ꯃꯅꯦ
ꯃꯗꯁꯤꯡꯒꯗꯖꯏ ꯃꯗ ꯍꯥꯏ ꯑꯗꯨꯒ ꯀꯩꯅꯣ ꯑꯩ ꯀꯩꯅꯣꯝ ꯍꯥꯏꯒꯦ ꯇꯧꯔꯝꯕꯅꯤꯅꯦ ꯅꯗꯤ ꯑꯩꯀ ꯍꯧꯖꯤꯛ ꯀꯩꯅꯣꯗ ꯖꯔꯅꯤꯁꯦ ꯀꯩꯅꯣꯁꯤꯅꯦꯕ ꯐ꯭ꯔꯥꯟꯁꯁꯦ
ꯀꯩꯗꯧꯒꯦ
ꯍꯥꯏꯗꯤ ꯐ꯭ꯔꯥꯟꯁꯀꯤ ꯃꯣꯏ ꯀꯩꯅꯣꯗ ꯗꯤꯐꯦꯟꯁꯁꯨ ꯂꯦꯡꯉꯤꯀꯣ ꯐꯔꯛ ꯑꯔꯦ ꯃꯤꯀ ꯀꯗ
ꯃꯣꯏꯗꯤ ꯂꯣꯏ ꯂꯤꯡꯉꯦ ꯃꯃꯥꯡꯁꯨ ꯂꯤꯡꯉꯦ ꯍꯟꯗꯛꯁꯨ ꯂꯤꯡꯉꯦ
ꯄꯤꯄꯤ ꯈꯨꯨꯆꯅꯣ ꯀ ꯃꯀꯥꯡ ꯉꯔꯣꯏ ꯐꯒꯔꯒ ꯆꯦ ꯈꯜꯂꯦꯕ
ꯑꯗꯨ ꯑꯗꯨꯅꯦꯁꯤꯦ
ꯃꯗ ꯇꯔꯒꯗ ꯑꯩꯈꯣꯏ ꯁ꯭ꯋꯥꯏꯗ ꯀꯩꯅꯣ ꯇꯧꯔꯤ ꯂꯥꯏ ꯍꯔꯥꯎꯕ ꯑꯃ ꯃꯣꯏꯔꯥꯡ ꯂꯩꯔꯛꯀꯤ ꯑꯃ ꯗꯣꯛꯇꯔ ꯔꯥꯇꯟꯒꯤ ꯆꯪꯐꯝꯗꯣ
ꯎꯝ ꯎꯝ
ꯑꯏꯗꯂ ꯍꯜꯂꯥꯎꯧꯕꯩ ꯁꯤꯗ ꯍꯧꯅ ꯇꯥꯕꯅꯤ
ꯑꯩꯈꯣꯏꯗꯤ ꯃꯣꯏ ꯃꯥꯏꯛꯇꯣ ꯀꯩꯅꯣꯗ ꯑ ꯀꯩ ꯍꯥꯏꯒ꯭ꯔꯦ ꯀꯣꯆꯤꯡ ꯍꯦꯟꯇꯔ ꯑꯃ ꯂꯩꯕꯗꯣ
ꯑ ꯀꯝꯕꯥꯏꯟꯗ
ꯑꯣ ꯀꯕꯥꯥꯏꯟ
ꯀꯝꯕꯥꯏꯟ ꯀꯝꯕꯥꯏꯟꯒ ꯐꯣꯔ ꯄꯤꯂꯔ ꯐꯣꯔ ꯄꯤꯂꯔꯁꯀ ꯍꯥꯏꯕ꯭ꯔꯥ
ꯎꯝ
ꯑꯗꯨꯒ ꯀꯩꯅꯣ ꯑꯩꯈꯣꯏ ꯂꯩꯀꯥꯏꯒꯤ ꯇꯧꯕꯗꯗꯤ ꯃꯆꯦꯠ ꯑꯃꯐꯥꯎ ꯇꯥꯗꯕꯅꯦꯕ
ꯃꯥꯏ ꯆꯐꯝꯐꯝ ꯂꯩꯣꯏꯇꯕ
ꯑꯩꯅ ꯍꯥꯏꯗꯤ ꯂꯩꯀꯥꯏꯒꯤ ꯇꯧꯔ ꯈꯤꯇꯪꯒ ꯍꯧꯅꯁꯨ ꯇꯥꯗꯦ ꯍꯥꯏꯕ
ꯑꯗꯨꯕꯨꯗꯤ ꯀꯩꯅꯣ ꯇꯧꯅꯤꯡꯕ ꯉꯝꯒꯅꯤ ꯍꯥꯏꯗꯤ ꯀꯩꯅꯣ ꯅꯛꯄꯅꯤꯅ ꯅꯣꯏ ꯑꯦꯟ ꯑꯥꯏ ꯇꯤ ꯀꯩꯀꯥ ꯃꯌꯥꯝ ꯂꯩꯕꯅꯤꯅꯕꯀꯣ
ꯎꯝ
ꯍꯥꯏꯗꯤ ꯅꯨꯡꯉꯥꯏꯇꯕꯩ ꯂꯥꯏꯔꯤꯛ ꯂꯥꯏꯁꯨ ꯄꯥꯖꯔꯝꯒꯅꯤ ꯀꯥꯏꯅ ꯈꯟꯖꯕꯩ
ꯑ ꯍ ꯑꯗꯨ ꯂꯥꯏꯔꯤꯅꯦ ꯑꯩꯈꯣꯏꯗ ꯑꯣꯟꯁꯤꯜꯂꯛꯇꯕꯤꯗ ꯃꯣꯏꯗꯅꯦ ꯍꯥꯏꯕ ꯑꯣꯟꯁꯤꯜꯂꯤꯗꯣ ꯀ ꯑꯣꯏꯗ ꯑꯗꯨꯗꯤꯦ ꯃꯥꯁ ꯅꯪ ꯍꯥꯏꯗꯕꯨꯗꯤ ꯌꯥꯗꯦ ꯌꯥꯅꯤꯡꯕ ꯑꯗꯨꯒ ꯃꯣꯏꯅ ꯇꯧꯔꯤꯗꯣ ꯏꯁꯣꯏ ꯏꯁꯣꯏꯕꯤ ꯇꯥꯏꯞꯇ ꯇꯧꯔꯤꯦꯕ ꯃꯣꯏꯗꯅꯦ ꯍꯥꯏꯕ ꯑꯣꯟꯁꯤꯜꯂꯤꯗꯣ ꯑꯦ ꯅꯪ ꯀꯩꯅꯣ ꯇꯧꯕ ꯅꯣꯏ ꯉꯁꯤꯁꯨ ꯄꯨꯡ ꯄꯨꯡ ꯊꯤꯟꯕ
ꯁꯤꯂ ꯑꯔꯥꯞꯄꯗ ꯂꯨꯍꯣꯡꯕ ꯌꯥ ꯀꯩꯅꯣ
ꯀꯩꯅꯣ ꯅꯨꯡꯇꯤꯒꯤ ꯑꯗꯨꯝ ꯄꯨꯡꯊꯤꯜ ꯂꯩꯔꯕ ꯍꯥꯏꯁꯦ
ꯑꯔꯥꯞꯄꯗ ꯂꯨꯍꯣꯡꯕꯩꯔ ꯀꯩꯅꯣ ꯊꯤꯜꯂꯦꯕ
ꯑꯣ ꯑ ꯇꯥꯁ ꯃꯖꯦꯁꯤ ꯑꯔ ꯑꯩ ꯀ ꯍꯦꯛꯇ ꯁꯣꯏꯔꯤꯦ ꯅꯪꯒꯗꯤ ꯂꯨꯍꯣꯡꯂꯛꯈꯤꯗꯣꯏꯅꯦꯕ
ꯅꯪꯁꯨ ꯂꯨꯍꯣꯡꯗꯣꯏꯅꯦ
ꯑꯩꯒꯤꯗꯤ ꯑꯩ ꯑꯩꯈꯣꯏꯒꯤꯗꯤ ꯑꯉꯥꯡꯗꯨꯅ ꯋꯥꯠꯂꯤꯗ ꯍꯣꯏ ꯅꯪꯗꯤꯨꯏ ꯀꯨꯏꯂꯔ ꯑꯣꯏꯒꯅꯣ
ꯍꯥ ꯍꯥꯥ ꯍꯥꯏꯕ ꯉꯝꯗꯦꯗ ꯑꯩ ꯑꯩꯗꯤ ꯀꯨꯏꯔꯔꯣꯏ ꯍꯥꯏꯔꯤꯌꯦ ꯅꯣꯏꯒꯤ ꯑꯩꯈꯣꯏ ꯏꯕꯥꯏ ꯃꯌꯥꯝ
ꯑꯦ ꯇꯨꯃꯤꯅꯦ
ꯑꯩꯉꯣꯟꯗꯒꯤ ꯆꯍꯤ ꯃꯔꯤ ꯃꯉꯥ ꯍꯟꯕ ꯃꯌꯥꯝ ꯂꯩꯔꯤꯕꯗꯣ ꯑꯗꯨꯗꯣ ꯍꯥꯟꯅ ꯑꯝꯇ ꯍꯥꯏꯕ ꯏꯇꯩꯃ ꯑꯁ ꯍ ꯍ ꯍ ꯍ
ꯑ ꯆꯥꯛ ꯆꯥꯔꯕꯣ
ꯆꯥꯛ ꯆꯥꯥꯗ꯭ꯔꯤꯌꯦ
ꯀꯩꯅꯣꯍꯥꯢꯖꯤ ꯊꯦꯡꯗ꯭ꯔꯣ ꯄꯨꯡ ꯀꯌꯥ ꯆꯥꯗꯣꯏꯅꯣ ꯄꯨꯡ ꯀꯌꯥ ꯆꯥꯗꯣꯏꯅꯣ
ꯑꯣ ꯀꯩꯅꯣ ꯇꯧꯕꯩꯅꯦ ꯑꯩꯈꯣꯏ ꯑꯩꯈꯣꯏ ꯄꯟꯊꯧ ꯍꯜꯂꯛꯄ ꯉꯥꯏꯕ
ꯎꯝ ꯀꯩ ꯀꯩ ꯃꯊꯦꯜ
ꯀꯥꯡꯁꯣꯏ ꯇꯧꯔꯦꯗ ꯅꯣꯏꯁꯨ ꯂꯥꯛꯇ꯭ꯔꯕꯅꯤꯅ ꯍꯌꯦꯡ ꯑꯣꯏꯅ ꯇꯧꯔꯁꯦꯅ
ꯎꯍꯍꯍꯍ ꯑ ꯀ ꯄꯨꯡ ꯀꯌꯥ ꯑ ꯍꯥꯢꯌꯣ
ꯀꯩꯅꯣꯗꯤ ꯍꯌꯦꯡꯒꯤ ꯍꯟꯖꯥꯡꯗꯨꯕꯨꯗꯤ ꯂꯧꯁꯤꯜꯂꯒ ꯉꯔꯥꯡꯗꯒꯤꯩ ꯂꯧꯔ ꯊꯝꯃꯦ
ꯑꯣ ꯄꯣꯠꯇꯨꯗꯤ ꯂꯩꯔꯕ
ꯄꯣꯠꯇꯨꯗꯤ ꯂꯩꯔꯦ ꯐꯪꯅꯗꯕꯅꯤꯅ ꯂꯧꯁꯤꯜꯂꯒ ꯊꯝꯗꯗꯤ ꯎꯄꯥꯏ ꯂꯩꯇꯕꯅꯤ ꯍꯦꯛꯇ ꯃꯨꯟꯅꯈꯤꯕꯅꯦꯕ ꯍꯦꯛꯇ
ꯍꯧꯖꯤꯛꯀꯥꯟ ꯐꯪꯅꯗ꯭ꯔꯕꯣ
ꯐꯪꯗꯦꯍꯦ ꯀꯩꯕꯨꯜꯁꯨ ꯐꯪꯗꯦꯍꯦ ꯀꯨꯝꯕꯤ ꯌꯧꯗ꯭ꯔꯗꯤ ꯐꯪꯗꯦ ꯑꯗꯨꯁꯨ ꯀꯦꯖꯤ ꯑꯣꯜꯂꯣ ꯌꯥꯗꯦ ꯀꯦꯖꯤ ꯀꯦꯖꯤ ꯑꯣꯟꯗꯕꯤꯗ ꯂꯤꯁꯤꯡ ꯑꯃ ꯆꯥꯝꯃꯉꯥ ꯇꯔꯦꯠ ꯊꯥ ꯇꯥꯕꯤꯅꯤꯕ
ꯁ ꯑꯣꯟꯗꯕꯤꯗ
ꯑꯣꯟꯗꯕꯤꯗ ꯑꯗꯨꯅ ꯁ꯭ꯋꯥꯏꯗ ꯐꯪꯉꯤꯉꯥꯏꯗ ꯂꯧꯁꯤꯜꯂꯒ ꯊꯃꯧ ꯐꯔꯦꯅ
ꯑꯗꯨ ꯀꯩꯅꯣꯒꯤ ꯀꯩꯒꯤꯅꯣ ꯅꯣꯏꯅ ꯑꯗꯨ ꯀꯩ ꯂꯩꯒꯦꯅꯤ ꯅꯠꯇ꯭ꯔꯒ ꯆꯥꯅꯤꯡꯕꯩꯔꯣꯑꯣ
ꯁꯨꯝ ꯑꯩꯈꯣꯏ ꯑꯩꯈꯣꯏ ꯃꯥ ꯍꯣꯏ ꯁꯤ ꯄꯨꯜꯂꯒ ꯆꯥꯛ ꯆꯥꯗꯕ ꯍꯥꯏꯗꯤ ꯏꯟꯖꯥꯡ ꯍꯥꯎꯕ ꯆꯥꯃꯤꯟꯅꯗꯕ ꯀꯨꯏꯔꯦꯅ
ꯑꯣ ꯍ ꯇꯥꯗꯦꯅ ꯐꯩ ꯐꯩ ꯑꯗꯨꯃꯥꯏꯅ ꯑꯃꯨꯛ ꯑꯍꯥꯎꯕ ꯄꯨꯟ ꯄꯨꯟ ꯍꯔꯥꯎ ꯆꯥꯃꯤꯟꯅꯕꯗꯣ
ꯃꯥꯅꯦ ꯍꯥꯏꯗꯤ ꯌꯨꯝꯗꯁꯨ ꯄꯥꯛ ꯄꯥꯛ ꯂꯩꯇ꯭ꯔꯦꯅ
ꯑꯥ
ꯑꯗꯨꯒꯤ ꯁꯨꯝ ꯃꯃꯥꯡꯗ ꯂꯥꯛꯑꯝꯃꯒ ꯀꯩꯝ ꯆꯥꯗꯕꯤ ꯆꯠꯈ꯭ꯔꯦꯅ ꯑꯩꯅ ꯀꯧꯊꯔꯤꯅꯦ
ꯁꯤ ꯇꯧꯔꯦꯍꯦ ꯑꯩꯈꯣꯏ ꯅ ꯅꯉꯣꯟꯗ ꯐꯪꯉꯤꯕ ꯄ꯭ꯔꯤꯟꯁꯦꯁꯀꯤ ꯇ꯭ꯔꯤꯠꯃꯦꯟꯗꯣ ꯑꯗꯨꯃꯛꯅꯦ ꯍꯥꯏꯕ ꯄꯥꯝꯖꯔꯤ
ꯃꯥꯅꯦ ꯃꯥꯅꯦ ꯃꯥꯅꯦ ꯅꯣꯏꯅ ꯑꯃꯨꯛ ꯈꯤꯇꯪ ꯍꯦꯟꯖꯟꯕ ꯍꯥ
ꯑꯦ ꯁꯈꯣꯏꯅꯦ ꯀꯩꯗ ꯍꯦꯟꯖꯜꯂꯤꯕ
ꯁꯤꯅꯦꯕ ꯅꯣꯏꯅ ꯄꯥꯝꯃꯏꯁꯦ ꯑꯃꯨꯛ
ꯑ ꯈꯪꯗ꯭ꯔ°ꯗ ꯂꯥꯢꯞꯁꯦ ꯌꯥꯝ ꯂꯨꯔꯦ
ꯂꯨꯍꯣꯡꯕ ꯑꯃ ꯂꯩ ꯃꯥꯜꯂꯤꯅꯦ ꯕꯣꯔꯠ ꯑꯩꯈꯣꯏ ꯑꯩꯈꯣꯏꯔꯣꯝꯒꯤ ꯂꯨꯍꯣꯡꯕ ꯐꯖ ꯍꯥꯏꯕꯗꯤ ꯃꯤꯅ ꯐꯪꯒꯗꯕ ꯁꯥꯔꯚꯤꯁ ꯑꯃ ꯇꯧꯋꯦꯕ ꯕꯣꯠ ꯍꯥꯏꯗꯤ ꯕꯣꯠꯇꯒ ꯀꯩꯅꯅꯥ ꯕꯣꯠ ꯄꯨꯁꯜꯂꯛꯄꯒꯁꯦ ꯑꯇꯥꯡꯕꯅꯦ ꯃꯤ ꯂꯝꯗ ꯐꯪꯅꯄꯣꯠꯇꯦꯕ ꯑꯗꯨꯅꯦ ꯅꯪꯅ ꯙꯣꯔꯃ ꯈꯣꯟ ꯇꯥꯏ ꯍꯥꯏꯗꯣ ꯁꯤꯒꯤ ꯑꯣꯏꯗꯤꯅꯦ
ꯀꯩꯅꯣ ꯄꯨꯡ ꯀꯌꯥꯗ ꯍꯟꯖꯤꯜꯂꯛꯇꯣꯏꯅꯣ ꯃꯁꯤꯗꯤ ꯊꯦꯡꯉꯤꯅ
ꯑꯣ ꯊꯦꯡꯕ ꯍꯥꯏꯁꯦ ꯑꯗꯨꯝ ꯁꯤ ꯅꯣꯔꯃꯦꯜ ꯅꯣꯔꯃꯦꯜꯅꯦ ꯄꯨꯡ ꯃꯥꯄꯟ ꯁ꯭ꯋꯥꯏꯗꯗꯤ ꯑꯗꯨꯝ ꯁꯣꯏꯗꯕꯤ ꯂꯥꯛꯅꯕꯅꯦ
ꯑꯣ
ꯀꯩꯅꯣ ꯑꯃꯨꯃꯨ ꯂꯨꯍꯣꯡꯕꯒꯤ ꯃ꯭ꯌꯨꯖꯤꯛ ꯀꯩꯀꯥ ꯇꯥꯕꯁꯦ ꯊꯃꯣꯏꯗ ꯀꯩꯀꯩ ꯍꯦꯛ ꯐꯥꯎꯕꯤꯕ ꯌꯥꯎꯒꯦ ꯀꯃꯥꯏꯅ ꯇꯧꯒꯦ
ꯑꯦꯍꯦ ꯐꯥꯎꯗꯤ ꯌꯥꯝ ꯐꯥꯎ